ꯂꯟꯅ ꯇꯥꯏ
ꯑꯣ ꯇꯨꯝꯃꯕ꯭ꯔꯣ
ꯇꯨꯝꯗ꯭ꯔꯤꯗ
ꯂꯣꯏꯔꯕ ꯅꯪꯒꯤꯗꯤ
ꯂꯣꯏꯗ꯭ꯔꯤꯍꯦ ꯀꯔꯤꯅꯣ ꯅꯪꯅ ꯁꯨꯄꯥꯏ ꯄꯥꯏꯗ꯭ꯔ ꯌꯥꯝ ꯋꯥꯠꯂꯤ ꯑꯩꯁꯨ ꯇꯧꯗꯦꯗ ꯃꯤ ꯀꯣꯜ ꯂꯩꯇꯦ ꯅꯨꯄꯥꯁꯨ ꯇꯧꯕ ꯌꯥꯗꯦ ꯅꯪꯕꯨ ꯉꯥꯢꯔꯤꯅꯦ ꯅꯅꯦ ꯃꯥꯟꯅꯕꯤ ꯑꯃꯗꯤ ꯂꯩꯕꯅꯦ ꯗꯨ ꯍꯥ
ꯈꯣꯢꯗꯤ ꯄꯩꯁꯥ
ꯃꯥ ꯌꯥꯅꯤ ꯃꯥꯅꯦ ꯌꯥꯔꯣꯏ
ꯑꯄꯔꯣ ꯑ ꯀꯔꯤ ꯑꯦꯟꯖꯥꯡ ꯆꯥꯒꯦ
ꯉꯁꯤꯁꯦ ꯀꯣꯕꯤ ꯆꯥꯏ ꯅꯣꯢꯗꯤ
ꯑꯈꯣꯏ ꯑꯝ ꯈꯥꯃꯦꯟ ꯑꯈꯥꯕ ꯈꯪꯕ꯭ꯔꯣ
ꯎꯝ
ꯃꯦꯟ ꯑꯈꯥꯕꯒ ꯑꯂꯨꯒ ꯇꯣꯃꯦꯇꯣ ꯆꯥꯢ
ꯏꯁ ꯅꯨꯡꯉꯥꯏꯕ꯭ꯔꯣ
ꯄꯣꯠ ꯃꯐꯝꯗꯣ
ꯑꯥ
ꯍꯧꯖꯤꯛ ꯆꯦꯡꯗꯥꯏ ꯆꯦꯡꯗꯥꯏ ꯁꯥꯒꯨꯠꯄꯨꯈꯣꯏꯅꯀꯣ ꯔꯤꯖꯥꯞ ꯇꯧꯔꯒ ꯂꯩꯔꯝꯕ ꯑꯗꯨꯒꯤ ꯅꯨꯡꯉꯥꯏꯇꯦ
ꯎꯝ ꯃꯣꯢꯁꯨ ꯑꯣ ꯑꯣ ꯅꯣꯏ ꯅꯣꯏ ꯅꯣꯏ ꯅꯣꯏꯗꯤ ꯔꯤꯖꯥꯕ ꯍꯥꯟꯅ ꯇꯧꯔꯝꯗꯕꯀꯣ
ꯍꯣꯢ
ꯏꯁ ꯅꯣꯏꯁꯨ ꯈꯔ ꯅꯨꯡꯉꯥꯏꯇꯦꯗ
ꯍꯣꯏ ꯔꯤꯖꯥꯕ ꯇꯧꯕꯤꯕꯒꯤ ꯎꯝ ꯑꯩꯈꯣꯏꯅ ꯂꯥꯛꯑꯒ ꯂꯥꯛꯈ꯭ꯔꯝꯅꯤꯅ ꯂꯩꯔꯣ ꯍꯥꯏꯌꯦ
ꯎꯝ
ꯀ꯭ꯔꯤ ꯂꯩꯕꯗꯤ ꯂꯩꯔꯦ ꯑꯗꯨ ꯑꯣꯏꯔꯁꯨ ꯅꯨꯡꯉꯥꯏ ꯇꯕꯗꯣ ꯃꯤ ꯌꯥꯝ ꯅꯣꯢ ꯇꯧꯕ ꯃꯇꯝꯗ ꯗꯤꯁꯇꯔꯕ ꯇꯧꯕꯗꯣ
ꯑꯗꯨꯒꯤ ꯑꯁ ꯉꯁꯤ ꯄꯨꯛ ꯌꯥꯝ ꯅꯨꯡꯉꯥꯏꯇꯦꯗ
ꯀ꯭ꯔꯤ ꯍꯦ
ꯈꯪꯗꯦ ꯁꯤꯡꯖꯨ ꯆꯥꯃꯟꯕꯒꯤꯔ ꯈꯪꯍꯦꯟ
ꯎꯝ ꯑꯩꯗꯤ ꯅꯨꯡꯉꯥꯏꯔꯝꯒꯅꯤꯅ ꯈꯜꯂꯝꯕꯅꯤꯅꯦ
ꯂꯟꯒꯦ ꯅꯥ ꯍꯥꯎ
ꯀꯃꯥꯏꯅ ꯑꯩ ꯑꯣꯟꯂꯥꯏꯟ ꯂꯩꯔꯝꯒꯅꯤꯅ ꯅꯪ ꯈꯪꯕ꯭ꯔꯣ
ꯑꯝ ꯕ꯭ꯂꯥꯏꯟꯗ ꯀꯣꯜ ꯇꯧꯕꯅꯦ
ꯅꯪ ꯗꯥꯎ ꯌꯥꯝ ꯐꯔꯦꯍꯦ ꯑꯩ ꯆꯦꯛ ꯇꯧꯔꯝꯕꯅꯦ ꯄꯩꯁꯥ ꯆꯪꯕ꯭ꯔꯥ ꯆꯪꯗꯕ꯭ꯔꯥꯅ
ꯄꯅꯣ ꯄꯅꯣ ꯗꯤꯌꯥꯟ
ꯃꯤꯒꯤꯗꯤ ꯆꯪꯈ꯭ꯔꯦ
ꯍꯥꯥ
ꯃꯤꯒꯤꯗꯤ ꯍꯧꯈ꯭ꯔꯦꯕ
ꯍꯣꯏ ꯏꯕꯥꯅꯤꯒꯤꯗꯤ ꯀꯨꯏꯈꯤꯅꯤꯗ
ꯒꯤ ꯌꯥꯝ ꯀꯨꯏꯅ ꯆꯪ ꯇꯧꯒꯅꯨ ꯍꯥꯏꯕꯅꯤꯍꯦ
ꯀꯔꯤꯕ
ꯃꯇꯝ ꯈꯔ ꯌꯥꯝ ꯆꯪꯒꯅꯨ ꯍꯥꯏꯕꯅꯦ
ꯍꯥꯏꯕꯗꯤ
ꯍꯣꯏꯗꯣ ꯁꯤꯁꯦ ꯇꯥꯟꯕꯁꯦ
ꯎꯝ
ꯍꯥꯏꯕꯗꯤ ꯐꯨꯜ ꯐꯖꯒꯗꯕꯗꯤ ꯅꯠꯇꯦꯕꯀꯣ ꯑꯗꯨꯅ ꯃꯤ ꯇꯧꯅꯍꯧꯔꯤꯉꯩꯗ ꯊꯨꯅ ꯇꯧꯑꯣꯗꯤ ꯍꯥꯏꯌꯦ
ꯍꯣꯏ ꯑꯣ ꯑꯣ ꯍꯥꯎ ꯆꯥꯁꯨ ꯂꯩꯇꯦ ꯏꯁꯤꯡꯁꯨ ꯁꯥꯏꯌꯦꯗꯥ
ꯁꯤꯗ ꯊꯝꯃꯣꯕ
ꯎꯝ
ꯎꯝ ꯎꯝ
ꯍꯩꯍꯥ
ꯅꯗꯨ ꯁꯥꯎꯕꯗꯣ ꯁꯥꯎꯕꯗꯣ ꯌꯥꯝ ꯁꯥꯎꯒ꯭ꯔꯖꯥꯠꯅꯦ
ꯀꯔꯤ ꯍꯥꯏꯕꯅꯣ
ꯅꯪꯗꯤ ꯅꯪꯒꯤꯗꯤ ꯀꯩꯗꯧꯔꯦ ꯍꯧꯖꯤꯛ ꯉꯁꯤ ꯆꯦꯀꯞ ꯇꯕꯗꯣ
ꯏꯟꯖꯥꯡ ꯍꯌꯦꯡꯅ ꯊꯣꯛꯀꯅꯤ
ꯀꯨꯏꯍꯦ
ꯀꯨꯏꯌꯦ ꯑꯗꯨꯒꯤ ꯇꯟꯂꯤꯅꯦ
ꯅꯪꯗꯤ ꯕ꯭ꯂꯗ ꯇꯦꯁ ꯈꯛꯇ ꯇꯧꯕ꯭ꯔꯣ ꯆꯦꯛ ꯀꯥꯞꯗꯤ ꯇꯧꯒꯤꯕ꯭ꯔꯣ ꯕ꯭ꯂꯗ ꯇꯦꯁ ꯈꯛꯇ ꯇꯧꯕ꯭ꯔꯣ ꯆꯦꯛ ꯀꯞꯗꯤ ꯇꯧꯗꯕ꯭ꯔꯣ
ꯆꯦꯛꯀꯥꯞꯗꯤ ꯇꯧꯋꯦ ꯑꯗꯨ ꯑꯣꯏꯔꯁꯨ ꯗꯣꯛꯇꯔ ꯍꯣꯏꯁꯨ ꯖꯥ ꯊꯣꯛꯇ꯭ꯔꯗꯤ ꯈꯪꯗꯦꯅ
ꯍꯣꯏ ꯑꯗꯣ ꯃꯣꯏꯁꯨ ꯁ꯭ꯁꯄꯦꯛ ꯇꯧꯕ꯭ꯔꯥ
ꯎꯝ ꯁꯤꯒꯤ ꯊꯣꯛꯇ꯭ꯔꯗꯤ ꯑꯃꯨꯛ ꯆꯦꯛꯀꯞ ꯆꯠꯂꯣꯅ ꯍꯥꯏꯌꯦ ꯈꯪꯗ꯭ꯔꯦꯗꯥ
ꯅꯪꯒꯤꯗꯨꯔ
ꯎꯝ
ꯑꯣ ꯑꯩ ꯑꯩ ꯂꯣꯏꯗ꯭ꯔꯤꯌꯦ
ꯆꯦ ꯍꯣꯏꯗꯤ ꯆꯠꯈ꯭ꯔꯕ꯭ꯔꯣ
ꯎꯝ ꯆꯠꯇ꯭ꯔꯤ ꯍꯌꯦꯡ ꯆꯠꯀꯅꯤ ꯍꯥꯏ
ꯑꯥꯗꯒꯤ ꯂꯥꯛꯄ꯭ꯔꯣ
ꯑꯥꯎ
ꯃꯣꯏꯗꯤ ꯏꯔꯥꯡ ꯀꯁꯨ ꯇꯧꯗꯦ ꯍꯥꯏꯕ꯭ꯔꯣ
ꯏꯔꯥꯡ ꯌꯥꯝ ꯀꯝꯕꯅꯦꯗ
ꯑꯗꯨ
ꯢꯔꯥꯡ ꯌꯥꯝ ꯀꯟꯕꯅꯦ ꯑꯗꯨꯁꯨ ꯈꯟꯗ꯭ꯔꯗꯤ ꯌꯥꯗꯦꯅ
ꯑꯩ ꯏꯔꯥꯡ ꯄꯠꯇ꯭ꯔꯤꯀꯥꯟꯗ ꯀꯔꯤꯒꯤ ꯊꯣꯛꯄꯅꯣ
ꯅꯣꯏꯃ ꯅꯣꯢꯒꯤ ꯑꯉꯥꯡꯗꯣ ꯄꯨꯟꯅ ꯐꯝꯃꯝꯕ ꯑꯗꯨꯒꯤ ꯂꯧꯕ ꯂꯥꯛꯄꯅꯦ
ꯈꯣꯡꯅꯥꯕꯅ
ꯅꯪꯗꯣ ꯅꯁꯥ ꯈꯔ ꯅꯨꯡꯉꯥꯏꯇ꯭ꯔꯤꯕ꯭ꯔꯣ
ꯃꯅꯨꯡꯥꯏꯇ꯭ꯔꯤꯌꯦ ꯏꯁ ꯅꯔꯒ ꯂꯩꯌꯦ
ꯑꯃꯨꯛꯀ ꯊꯤ ꯐꯥꯏꯅꯤꯡꯉꯦ
ꯈꯪꯗ꯭ꯔꯦꯗ ꯄꯨꯟꯁꯤꯁꯦ
ꯍꯤꯡꯅꯤꯡꯗ꯭ꯔꯦꯗ
ꯅꯤꯡꯕꯅ ꯅꯅꯤꯡꯕꯅ
ꯑꯩꯅ ꯗꯥꯏꯄꯔ ꯀꯗꯥꯏꯗ ꯊꯥꯝꯕ꯭ꯔꯥ ꯀꯣ
ꯁꯤ ꯗꯥꯏꯄꯔ ꯀꯩꯅꯣꯗ ꯊꯝꯕ꯭ꯔꯣ ꯗꯥꯏꯄꯔ ꯗꯥꯏꯄꯔ ꯂꯩꯔꯦ ꯂꯩꯔꯦ
ꯍꯥꯔꯤꯑꯦ ꯏꯕꯦꯝꯃ ꯏꯁꯣ ꯃꯊꯤ ꯐꯥꯢꯅꯤꯡꯉꯦ ꯑꯃꯨꯛꯀ
ꯈꯪꯗ꯭ꯔꯦ ꯈꯪꯗ꯭ꯔꯦ ꯄꯨꯟꯁꯤꯁꯦ ꯅꯨꯄꯥ ꯃꯌꯨꯝꯗꯨꯁꯨ ꯂꯩꯅꯤꯡꯉꯥꯏ ꯐꯥꯎ ꯏꯀꯥꯏꯔꯛꯈ꯭ꯔꯦꯅꯦ
ꯀꯔꯤꯕ
ꯌꯨꯝꯁꯨ ꯄꯥꯟꯅꯤꯡꯉꯥꯏ ꯐꯥꯎ ꯏꯀꯥꯏꯔꯛꯈ꯭ꯔꯦ ꯍꯥꯏꯕ
ꯍꯣꯏꯗ ꯑꯗꯨꯕꯨꯗꯤ ꯑꯣꯏꯉꯩꯗ ꯑꯩꯁꯨꯅꯦ
ꯅꯃꯟꯕꯒꯤ ꯀꯣ
ꯍꯨꯢ
ꯃꯥꯏ ꯍꯒꯠ ꯖꯕꯅ ꯂꯣꯏꯔꯦ ꯄꯤꯝꯄꯜꯁ ꯌꯥꯝ ꯊꯣꯛꯅꯤꯡꯕ ꯃꯥꯜꯂꯦ ꯑꯩ
ꯏꯆꯥꯅꯨꯨꯄꯤꯁꯨꯅꯦ
ꯄꯥꯏꯕ ꯅꯨꯡꯉꯥꯏꯕ꯭ꯔꯥ
ꯑꯁ ꯁꯤꯖꯤꯟꯅꯗ꯭ꯔꯤꯌꯦ ꯑꯩ ꯑꯩꯒꯤ ꯀꯔꯤꯅꯣ ꯅꯍꯥꯟ ꯑꯩ ꯍꯒꯠꯆꯕꯗꯨ ꯑꯦꯂꯔꯖꯤ ꯊꯧ ꯄꯨꯊꯣꯞꯄꯗꯣ ꯑꯗꯨꯒꯤ ꯉꯥꯏꯔꯤꯅꯦ
ꯑꯩꯁ
ꯁꯤꯖꯤꯟꯅꯗ꯭ꯔꯤꯌꯦ
ꯐꯤ ꯀꯪꯕꯒꯤꯗꯨꯗꯤ ꯅꯪꯒꯤꯗꯤ ꯅꯨꯡꯉꯥꯏꯕ꯭ꯔꯥ
ꯍꯥꯥ
ꯐꯤ ꯀꯪꯕꯒꯤꯗꯣ
ꯑꯣ ꯐꯦꯁꯋꯥꯁꯕꯨꯗꯤ ꯅꯨꯡꯉꯥꯏꯌꯦ ꯐꯦꯁ ꯋꯥꯁꯄꯨꯗꯤ ꯅꯨꯡꯉꯥꯏꯌꯦ
ꯑꯗꯨ ꯌꯥꯕꯅꯦꯅ ꯑꯩꯗꯤ ꯅꯨꯡꯗꯥꯡꯗꯒꯤ ꯐꯤ ꯁꯨꯕ ꯍꯧꯔꯦ
ꯀꯔꯤ ꯍꯥꯏꯕ
ꯅꯣꯡ ꯑꯃꯨꯛ ꯃꯝ ꯃꯝꯕ ꯅꯨꯡꯗꯥꯡꯗꯅꯦ
ꯎꯝ
ꯐꯤ ꯁꯨꯕ ꯍꯧꯔꯦꯕ ꯑꯩ ꯑꯗꯨ ꯂꯩꯥꯕꯒꯤ
ꯑꯣ ꯅꯪ ꯅꯪꯒꯤꯗꯤ ꯅꯪꯗꯤ ꯀ꯭ꯂꯣꯠ ꯗ꯭ꯔꯥꯏꯌꯔꯕꯨ ꯍꯥꯏꯕ꯭ꯔꯥ ꯑꯣ ꯑꯣ ꯑꯗꯨ ꯅꯨꯡꯉꯥꯏꯌꯦ ꯍꯣ ꯅꯣꯏꯒꯤꯗꯤ ꯃꯞ ꯃꯦꯁꯤꯟꯗꯣ ꯃꯄꯥꯟꯗ ꯑꯣꯏꯕꯅꯤ ꯅꯨꯡꯉꯥꯏꯌꯦꯅ
ꯃꯄꯥꯟꯗ ꯍꯥꯏꯕꯗꯨꯗꯤ ꯏꯁ ꯍꯥꯏꯗꯤ ꯍꯩꯈ꯭ꯔꯕꯅꯦ ꯏꯆꯦ ꯆꯦ ꯍꯣꯏꯗꯁꯨ
ꯍꯥꯥ
ꯍꯟꯗꯛ ꯆꯍꯤ ꯌꯦꯡꯉꯒ ꯍꯣꯡꯗ꯭ꯔꯗꯤ ꯑꯍꯧ ꯍꯧ ꯀꯨꯝꯁꯤ ꯑꯅꯥꯎꯕꯗꯗꯤ ꯆꯠꯈ꯭ꯔꯗꯤꯅ ꯍꯥꯏꯈ꯭ꯔꯦ ꯑꯩꯁꯨ
ꯍꯨꯝ ꯍꯣꯏ ꯍꯣꯏ
ꯑꯥ
ꯐꯩꯅꯦ
ꯃꯥꯅ ꯍꯣꯡꯉꯗꯤ ꯈꯪꯗ꯭ꯔꯦ ꯍꯣꯡꯗ꯭ꯔꯗꯤ ꯄꯨꯡ ꯃꯤꯅꯤꯠ ꯆꯪꯈ꯭ꯔꯦ ꯑꯩ ꯇꯧꯔꯛꯀꯦ ꯀꯣ ꯑꯃꯨꯛ
ꯍꯣꯏ ꯍꯣꯏ